ꯎꯝ ꯇꯥꯏ ꯇꯥꯕꯣ
ꯇꯥꯔꯦ ꯇꯔ
ꯎꯝ ꯀꯩ ꯇꯧꯔꯝꯃꯤꯅꯣ
ꯑꯩꯁꯦ ꯂꯥꯏꯀꯣꯟ ꯊꯦꯡꯉꯝꯕꯅꯦꯕ ꯑꯗꯨꯗꯨꯒ ꯂꯣꯏꯔꯒ
ꯑꯣ ꯑꯩꯁꯨꯅꯦ ꯑꯩꯁꯨ ꯂꯥꯏ ꯀꯣꯟ ꯀꯩ ꯂꯥ ꯐꯦꯡꯒꯦꯅ ꯇꯧꯕ ꯑꯣ ꯆꯥꯛꯁꯨ ꯍꯥꯏꯔ ꯂ ꯑꯃ ꯀꯨꯝ ꯇꯧꯋꯦꯅ ꯉꯁꯥꯏꯒꯤ ꯆꯟꯖꯥꯡꯁꯨ ꯃꯌꯥꯝ ꯂꯩꯔꯝꯕ ꯑꯗꯨꯗꯨꯒꯤꯅꯦ ꯈꯤꯇꯪ ꯁꯨꯝ ꯃꯟꯕꯣꯏ ꯆꯥꯕꯣꯏꯁꯨ ꯇꯧꯔꯤ ꯑꯩ
ꯑꯣ ꯑꯩꯁꯨ ꯂꯥꯏ ꯀꯣꯟ ꯐꯦꯡꯕꯗꯣ ꯂꯥꯏ ꯀꯣꯟ ꯐꯦꯡꯕꯗꯣ ꯉꯁꯥꯏ ꯑꯩꯁꯦ ꯉꯔꯥꯡ ꯐꯦꯡꯍꯧꯗ꯭ꯔꯦꯕꯀꯣ ꯊꯦꯡꯗꯣꯛꯈꯤꯕꯒꯤ ꯑꯗꯨꯗꯨꯅ ꯑꯌꯨꯛꯇꯣ ꯑꯌꯨꯛꯇꯣ ꯐꯦꯡꯉ ꯊꯥꯟꯕꯩꯔꯣ ꯈꯪꯗꯦ ꯀꯪꯗꯅ ꯑꯣꯏꯕ ꯀ ꯑꯃ ꯃꯆꯨꯗꯣ ꯂꯣꯏ ꯆꯨꯁꯜꯂꯒꯅꯤ ꯌꯥꯝ ꯊꯤꯔꯕ ꯑꯗꯣ ꯍꯧꯖꯤꯛ ꯑꯃꯨꯛ ꯐꯦꯡꯉꯝꯃꯦ ꯐꯦꯡꯕꯗꯨꯗꯁꯨ ꯉꯁꯥꯏ ꯆꯨꯈꯤꯕꯒꯤꯗꯣ ꯃꯃꯤ ꯍꯥꯏꯐꯦꯠ ꯇꯥ ꯀꯃꯥꯏꯅ ꯇꯧꯔ ꯂꯩꯍꯧꯔꯦ ꯊꯋꯥꯏ ꯅꯨꯡꯉꯥꯏꯇꯅ ꯂꯥꯛꯑꯦ ꯂꯪ ꯆ꯭ꯔꯤꯠ ꯂꯪꯍꯧꯗꯕꯒꯤ ꯀꯩꯀꯩ ꯃꯊꯦꯜꯅꯣ
ꯃꯆꯨ ꯑꯃ ꯑꯣꯏꯕꯤꯗꯣ ꯍꯥꯏꯗꯤ ꯑꯃ ꯀꯣꯔꯤ ꯒꯤ ꯑꯣꯏꯕꯤꯗꯣ ꯑꯗꯨ ꯑꯣꯏꯔꯗꯤ ꯑꯗꯨꯃꯥꯏꯅ ꯇꯧꯕꯅꯤꯅꯦ ꯈꯏ ꯃꯊꯦꯜꯁꯦ ꯀꯩꯅꯣꯅꯦ ꯆꯝꯊꯣꯡ ꯑꯃꯅꯦ ꯑꯗꯨꯗꯨꯒ ꯀꯥꯡꯉꯧ ꯑꯃꯅꯦ ꯑꯗꯨꯒ ꯊꯪꯖꯤꯡ ꯃ ꯄꯥꯝꯃꯒ
ꯌꯥꯝ ꯌꯥꯝꯃꯤ ꯑꯍꯥꯎꯕ ꯉꯥꯛꯇꯅꯤꯀꯣ
ꯎꯝ ꯁꯨꯝ ꯆꯥꯥꯁꯜꯂꯤꯅꯦ ꯉꯁꯥꯏꯁꯨ ꯆꯥꯂꯤ ꯆꯥꯏꯑꯕ ꯑꯩꯁꯦ ꯑꯗ ꯂꯣꯏꯅ ꯍꯨꯟꯗꯣꯛꯇꯣꯛꯁꯨ ꯄꯥꯝꯃꯨꯒꯨꯝ ꯀꯩꯒꯨꯝ ꯁꯨꯝ ꯇꯧꯕ ꯑꯗꯩꯗꯤ ꯆꯥꯛ ꯆꯥꯃꯤ ꯆꯥꯝꯃꯤ ꯇꯧꯋꯦ ꯆꯥꯥꯁꯜꯂꯤꯅꯦ
ꯆꯣ ꯆ
ꯉꯁꯥꯏꯨ ꯀꯩ ꯆꯥꯛꯦ
ꯎ ꯎꯆ ꯎꯆꯤꯠ ꯍꯣꯡꯋꯦ
ꯎ ꯍꯥꯎꯕꯅꯤꯅ ꯎꯇꯤꯗꯣ ꯑꯩꯈꯣꯏꯗ ꯉꯌꯥꯝ ꯄꯨꯊꯣꯛꯄ ꯆꯥꯏ ꯑꯩꯈꯣꯏ ꯌꯗꯣꯝꯆꯥꯥꯅ ꯊꯣꯡꯉꯦꯗꯅꯦ
ꯎꯝ
ꯎꯣꯇꯤꯗꯣ ꯆꯥꯏ ꯃꯣꯏꯠꯁꯤꯜꯂꯛꯄ ꯍꯥꯎꯋꯦ ꯑꯗꯨꯁꯨ ꯆꯥꯗꯕ ꯀꯨꯏꯔꯕꯒꯤ
ꯍꯣꯏ ꯑꯗ ꯑꯩꯅ ꯊꯣꯡꯕꯁꯦ ꯑꯩꯅ ꯊꯣꯡꯒꯅꯦꯕꯀꯣ ꯦ ꯑꯗꯨꯁꯨꯔꯤ ꯍꯪꯕꯗ ꯍꯪꯕꯗ ꯑꯩꯈꯣꯏ ꯄꯣꯛꯅ ꯅꯪꯒ ꯊꯣꯡꯃꯤꯟꯅꯕꯗꯣ ꯑꯩꯅ ꯊꯣꯡꯕꯒ ꯆ ꯆꯞ ꯃꯥꯟꯅꯔꯦ ꯍꯪꯕꯗꯣ ꯈꯨꯝꯕ ꯋꯥꯔꯦꯅ ꯍꯥꯏꯔꯛꯑꯀꯣ ꯍꯥꯏꯗꯤ ꯑꯩꯗꯣ ꯈꯪꯗꯕꯒꯤꯅꯦ ꯉ ꯍꯪꯕꯤꯔꯣ ꯐꯐꯧ ꯊꯣꯡꯗ꯭ꯔꯤꯕ ꯑꯁꯤꯅ ꯑꯍꯥꯟꯕꯅꯦꯕꯀꯣ ꯑꯗꯨꯗꯨꯅ ꯍꯪꯕꯗ ꯍꯪꯕꯗ ꯑꯩꯈꯣꯏꯕꯨꯣꯛ ꯃꯀꯣꯛ ꯉꯥꯎꯍꯧꯔ
ꯍ
ꯍꯥꯥꯎ ꯍꯣꯏ ꯍꯥꯏꯦ ꯑꯩ ꯎꯇꯤꯁꯦ ꯃꯍꯥꯎ ꯈꯪꯗꯦ ꯃꯍꯥꯎ ꯈꯪꯗꯦ ꯍꯥꯏꯗꯤ ꯐꯖꯅ ꯁꯤꯁꯤꯅ ꯌꯥꯝ ꯍꯥꯎꯋꯦ ꯑꯗꯨꯗꯨꯒ ꯁꯤꯅ ꯍꯥꯎꯇꯦ ꯍꯥꯏꯕꯗꯣ ꯑꯗꯨꯗꯣ ꯈꯪꯗꯦꯕ ꯑꯗꯣ ꯎꯇꯤꯒꯤ ꯎꯨꯇꯤꯗꯣ ꯃꯅꯝ ꯌꯥꯝ ꯅꯨꯡꯁꯤꯕ ꯂꯩꯇ꯭ꯔꯕ ꯃꯣꯟꯅ ꯊꯣꯡꯕꯗꯤ ꯑꯗꯨꯒꯃꯥꯏꯅꯗꯤ ꯇꯧꯗ꯭ꯔꯦ ꯑꯩ ꯎꯇꯤꯤꯁꯦ
ꯑꯣ ꯑꯗꯨꯁꯨ ꯍꯥꯎꯕꯕꯨ ꯍꯥꯥꯎꯗꯤ ꯍꯥꯏꯗ ꯐꯩꯌꯦ ꯅꯪ ꯎꯇꯤ ꯊꯣꯡꯕꯒ ꯍꯥꯏꯖꯤꯜꯂꯦꯗ ꯌꯥꯝ ꯐꯔꯦ ꯅꯪꯗꯤ ꯍꯩꯇꯔꯨꯕꯨ ꯂꯩꯔꯝꯃꯗꯣꯏꯅꯦ ꯅꯪꯗꯤ ꯑꯉꯥꯡꯣꯡꯕ ꯑꯣ ꯊꯣꯡꯕꯁꯨ ꯍꯥꯎꯋ ꯌꯦ ꯊꯁꯤ ꯍꯥꯎꯋ ꯎꯗꯤꯤ ꯊꯣꯡꯕꯁꯨ ꯍꯩꯔꯦ
ꯑꯣꯛ ꯍꯥꯏꯔ ꯑꯣꯛ ꯊꯣꯡꯕ ꯆꯥꯁꯦ
ꯀꯌꯥꯗꯤ ꯀꯨꯏꯈꯜꯂꯦ ꯑꯣꯛ ꯊꯣꯡꯕ ꯆꯥꯁꯦꯅ ꯍꯥꯏꯗꯣ ꯁꯨꯡꯆꯥꯥ ꯆꯥꯗꯦ
ꯑꯗꯨꯅꯦ ꯑꯗꯨꯝ ꯍꯥꯏꯗꯤ ꯑꯩꯈꯣꯏꯁꯦ ꯑꯗꯨꯝ ꯂꯒ ꯂꯩꯕ ꯑꯗꯣ ꯍꯥꯏꯗꯤ ꯈꯤꯇꯪ ꯈꯨꯝꯃꯦ ꯍꯥꯏ ꯂꯩꯈꯤꯗ꯭ꯔ
ꯍ ꯂꯩꯒ ꯀꯁ ꯑ ꯑꯗ ꯍꯌꯦ ꯑꯦꯛꯖꯥꯝ ꯂꯣꯏꯔꯒ ꯆꯥꯔꯗꯨꯗꯤ ꯆꯥꯔꯔꯣꯏ ꯑꯗꯨꯁꯨ ꯇꯝꯅꯩꯔꯔꯣꯏꯕ ꯑꯗꯣ ꯑ ꯍꯥꯏꯗꯤ ꯀꯥꯡ ꯃꯇꯝ ꯌꯧꯔꯛꯇꯅꯤꯅ ꯈꯦꯆꯤꯒ ꯀꯥ ꯎ ꯀꯔꯤ ꯎꯇꯤꯒ ꯇꯧꯕꯗꯨꯁꯨ ꯆꯥꯅꯤꯡꯉꯦ ꯑ ꯈꯦꯆꯗ ꯎꯠꯇꯤꯒ ꯇꯧꯕꯗꯣ ꯍꯟꯗꯛꯀꯤ ꯆꯥꯕ
ꯆꯥꯇꯔꯤ ꯑ ꯀꯩꯅꯣ ꯇꯧꯁꯦ ꯎꯝ ꯆꯔꯤ ꯑꯃ ꯊꯣꯡꯉꯦꯗꯅ ꯑꯗꯨꯗꯨꯒ
ꯍꯕꯅꯦ ꯍꯥꯎꯕꯅꯦ ꯑꯗꯨ ꯍꯕ
ꯎꯝ
ꯎꯠꯇꯤꯗꯩꯗꯤ ꯑꯣꯛ ꯊꯣꯡꯕꯅ ꯍꯥꯎ ꯍꯦꯜꯂꯤꯗꯅ
ꯍ ꯍꯦ ꯍꯒꯦ ꯑꯗꯨꯕꯨꯗꯤꯦ
ꯑꯗꯨꯗꯨꯅ ꯄꯣꯛ ꯊꯣꯡꯕꯒ ꯆꯥꯕꯅ ꯍꯦꯟꯅ ꯄꯛꯅꯒꯅꯤ
ꯄꯛꯅꯩꯌꯦ ꯑꯩ ꯃꯃꯥꯡ ꯃꯃꯥꯡ ꯆꯍꯤꯗ ꯀꯩꯅꯣꯝꯃ ꯆꯥꯏꯌꯦ
ꯔꯤ ꯌꯦꯡꯊꯣꯡꯕꯒꯕꯨꯗꯤ ꯆꯥꯈ꯭ꯔꯦ ꯍ ꯊꯒꯁꯕꯗꯤ ꯇ ꯌꯥꯎꯗ꯭ꯔꯦ
ꯃꯍꯥꯎ ꯑꯃꯅꯦ ꯑꯗꯨꯅ ꯃꯍꯥꯎ ꯑꯃ ꯇꯣꯡꯉꯥꯜꯂꯦ
ꯑꯥ ꯇꯦꯁ ꯇꯧꯕ ꯌꯥꯏ ꯆꯥꯗ꯭ꯔꯤ ꯅꯤꯅ ꯑꯝꯇ ꯑꯗꯨꯗ ꯑꯩꯗꯤ ꯍꯧꯖꯤꯛꯁꯦ ꯀꯣꯟꯁꯦ ꯕꯣꯔꯥ ꯑꯃ ꯐꯦꯟꯗꯣꯏꯅꯦ ꯍꯥꯏꯕ ꯍꯧꯖꯤꯛꯁꯦ ꯑꯩꯈꯣꯏꯆꯦ ꯍꯣꯏ ꯃꯣꯏ ꯃꯃꯥꯟꯅꯕꯤꯁꯤꯡ ꯂꯥꯛꯑꯝꯃꯦꯕ ꯃꯃꯥꯍꯣꯏ ꯇꯧꯔꯒ ꯑꯉꯥꯡ ꯌꯦꯡꯕꯅꯤꯅ ꯁꯨꯝ ꯀꯣꯏꯔꯛꯑꯝꯕ ꯑꯗꯨꯗꯨꯒꯤꯁꯨ ꯆꯥ ꯊꯛꯑꯝꯕꯒꯤ ꯀꯣ ꯂꯤꯛꯅꯦ ꯑꯗꯩꯗꯤ ꯍꯧꯖꯤꯛ ꯂꯥꯏꯒꯤ ꯀꯣꯜ ꯂꯤꯛꯅꯦ ꯑꯩꯩꯅ ꯆꯔꯥ ꯋꯥꯕꯒꯤ ꯀꯣꯜ ꯂꯤꯛꯅꯦ ꯀꯣꯜ ꯂꯤꯛꯇꯗ ꯐꯦꯡꯕꯗ ꯀꯔꯤꯅꯣ ꯈꯪꯗꯦꯅꯣ ꯐꯗꯤ ꯄꯨꯔꯥ ꯄꯨꯔꯥ ꯂꯩꯌꯥ ꯐꯦꯡꯕꯗ ꯐꯦꯡꯕꯗ
ꯑꯗꯨꯅꯦ ꯑꯩ ꯉꯁꯥꯏ ꯌꯧꯁꯦꯀꯣ ꯆꯥꯛ ꯊꯣꯡꯅ ꯊꯣꯡꯅꯅꯦ ꯑꯩꯒꯤ ꯁꯤꯖꯤꯟꯅꯔꯝꯕ ꯑꯀꯣꯟ ꯃꯈꯩꯗꯨꯁꯨ ꯂꯣꯏ ꯐꯦꯡꯉꯦꯀꯣ ꯑꯗꯩꯗꯤꯅꯦ ꯂꯣꯏꯔꯦ ꯑꯗꯨꯒ ꯆꯥꯛꯆꯥꯥ ꯇꯣꯛꯑꯒ ꯐꯦꯡꯕꯩꯗꯨꯁꯨ ꯈꯨ ꯌꯥꯝꯃꯒ ꯌꯥꯝꯃ ꯄꯥ ꯍꯥꯏꯁꯦ ꯈꯪꯕ꯭ꯔꯥ ꯑꯩꯁꯦ ꯈꯛꯅꯤꯡꯕ ꯑꯃ ꯌꯥꯎꯔꯅꯦ ꯀꯣꯟ ꯍꯥꯞꯐꯝꯁꯤꯗꯅꯦ ꯀꯣꯟꯈꯩꯗꯤ ꯑꯃꯨꯐꯥꯎ ꯌꯥꯎꯗ꯭ꯔꯦ ꯕ ꯑꯩ ꯂꯣꯏ ꯁꯤꯖꯤꯟꯅꯊꯣꯛꯑꯕ ꯈꯪꯕ꯭ꯔꯥ ꯃꯊꯦꯟ ꯃꯊꯦꯟ ꯃꯊꯦꯟ ꯂꯍꯣꯡꯕꯒꯤꯅꯦ ꯌꯥꯝ ꯌꯥꯝꯕꯗꯣ ꯑꯗꯨ ꯑꯣꯏ ꯍꯥꯏꯕ
ꯍꯣꯏ ꯇꯧꯕꯅꯦ ꯅꯣꯡꯃ ꯑꯩꯁꯤꯅꯦ ꯑꯗꯩꯗꯤ ꯀꯣꯟꯁꯦ ꯁꯨꯝ ꯆꯥꯛ ꯊꯣꯡꯅ ꯊꯣꯡꯅ ꯐꯦꯡꯗꯣꯛꯈꯤꯕꯗꯨꯅ ꯐꯕꯩ ꯇꯥꯏꯞꯁꯨ ꯈꯟꯗ꯭ꯔꯦꯅꯦ ꯑꯗꯨ ꯇꯧꯔꯁꯨꯅꯦ ꯑ ꯀꯩꯅꯣ ꯇꯧꯋꯦꯕ ꯑꯩꯈꯣꯏꯁꯨ ꯑꯩꯁꯨ ꯅꯍꯥꯟ ꯅꯣꯡꯃ ꯑꯃ ꯑꯩꯈꯣꯏ ꯅꯍꯒꯩꯒ ꯇꯧꯔꯒ ꯀꯩꯅꯣ ꯊꯣꯡꯈ꯭ꯔꯦꯕ ꯀꯔꯤ ꯆꯒꯦꯝꯗꯣ ꯆꯒꯦꯝ ꯆꯒꯦꯝ ꯊꯣꯡꯕꯁꯤꯗꯁꯨꯅꯦ ꯀꯣꯟꯁꯦ ꯕꯣꯔꯥ ꯑꯃꯅꯦꯕ ꯈꯪꯕ꯭ꯔ ꯃꯥꯡꯉꯤꯁꯦ ꯑꯗꯨ ꯐꯦꯡꯉꯦꯅꯦꯀꯣ ꯆꯥꯛꯁꯦ ꯑꯗꯨꯝ ꯊꯣꯡꯅ ꯊꯣꯡꯅꯁꯨ ꯃꯌꯥꯝ ꯂꯥꯏꯅ ꯁꯤꯖꯤꯟꯅꯔꯝꯕꯗꯣ ꯂꯩꯣꯏꯔ ꯀꯥꯟꯗꯁꯨ ꯁꯨꯃꯥꯏꯅ ꯇꯧꯕꯅꯤꯃꯤ ꯅꯪ ꯍꯥꯏ ꯑꯗꯨꯃꯥꯏꯅ ꯑꯗꯨ ꯆꯒꯦꯝꯒꯨꯝꯕ ꯑꯗꯩꯗꯤ ꯀꯩꯅꯣꯒꯨꯝꯕ ꯊꯣꯡꯕꯁꯦ ꯑꯗꯨꯝ ꯆꯪꯕ ꯖꯥꯠꯅꯤꯗ ꯃꯔꯣꯡ ꯃꯔꯣꯡ ꯂꯣꯡꯕꯅꯤꯅ ꯑꯗ ꯑꯩꯈꯣꯏꯅꯁꯨ ꯈꯔꯁꯨ ꯍꯩꯇ꯭ꯔꯤꯕꯅꯤ ꯍꯥꯏꯗꯤ ꯈꯨꯂꯣꯏꯕ ꯑꯣꯏꯔꯒꯗꯤ ꯁꯨꯃꯥꯏꯅ ꯇꯧꯅꯤ ꯈꯣꯠꯅꯤ ꯑꯗꯨ ꯑꯗꯥꯗꯣ ꯐꯖꯅ ꯍꯥꯟꯅ ꯈꯥꯏꯗꯣꯛꯑꯒ ꯈꯣꯠꯇꯣꯛꯑꯒ ꯊꯝꯕꯗꯤ ꯌꯥꯕ ꯑꯗꯨꯁꯨ ꯅꯠꯇ꯭ꯔꯦ ꯑꯗꯨꯗꯨꯅꯅꯦ ꯈꯨꯌꯥ ꯑꯃ ꯌꯥꯝ ꯐꯦꯡꯕꯅꯦ
ꯃꯥꯅꯦ ꯑꯩ ꯆꯒꯦꯝ ꯊꯣꯡꯕꯗꯤ ꯍꯩꯇ꯭ꯔꯤ ꯎꯇꯤꯁꯤꯃꯗꯤ ꯍꯩꯔꯦ ꯍꯥꯏꯅ ꯂꯧ ꯌꯥꯔꯦ ꯍꯥꯏꯗꯤ ꯑ ꯃꯑꯣꯡꯗꯣ ꯈꯪꯉꯃꯤꯅ ꯑꯗꯨꯣ ꯃꯈꯥ ꯇꯥꯕꯗ ꯊꯣꯡꯕ ꯀꯥꯟꯗ ꯈꯪꯉꯅꯦꯕ ꯆꯒꯦꯝ ꯊꯣꯡꯕꯁꯤꯁꯨ ꯍꯩ ꯄꯗꯤ ꯄꯥꯕꯤ ꯆꯖꯒ ꯑꯗꯨꯗꯨꯒ ꯃꯊꯦꯜ ꯅꯠꯇꯦ ꯃꯥꯏ ꯃꯆꯜ ꯃꯌꯥꯝ ꯆꯪꯉꯤꯗꯅ ꯑꯗꯨꯗꯨꯅ ꯃꯆꯟꯗꯣ ꯌꯥꯝꯃꯟꯕꯒꯤ ꯑꯩꯁꯦ ꯊꯣꯡꯗꯅ ꯂꯩꯔꯦ ꯊꯣꯡꯕ ꯍꯩꯇ꯭ꯔꯤꯕ
ꯍꯣꯏ ꯑꯌꯨꯛꯀꯤ ꯊꯣꯡꯕꯜꯗꯨꯁꯨ ꯍꯌꯦꯡ ꯌꯦꯡꯖꯒꯦ ꯊꯣꯡꯒꯜꯗꯨꯁꯨ ꯑꯩꯁꯨ ꯍꯩꯇꯦꯗ ꯍꯥꯏꯗꯤ ꯐꯖꯅ ꯑꯗꯨ ꯅꯨꯃꯤꯠꯇꯨꯗꯪ ꯊꯣꯡꯈꯤꯕꯗꯒꯤ ꯑꯗꯨꯝ ꯃꯈꯥ ꯇꯥꯅ ꯈꯪꯈꯤꯗ꯭ꯔꯦꯕ ꯑꯗꯩꯗꯨ ꯊꯣꯡꯕꯗꯨꯁꯨ ꯑꯗꯨꯝ ꯍꯥꯞ ꯍꯥꯞꯆꯤꯜꯂꯒ ꯄꯪ ꯑꯣꯠ ꯑꯣꯠꯂꯒ ꯈꯪꯗꯦ ꯍꯥꯞꯄ ꯌꯥꯕꯩꯁ ꯍꯥꯞꯆꯤꯜꯂꯒ ꯑꯣꯠꯂꯒ ꯇꯧꯈꯤꯕꯅꯤꯅ ꯒ꯭ꯌꯥꯟ ꯃꯦꯟ ꯑꯃꯇ ꯇꯥꯗꯕꯤꯗꯣ
ꯎꯝ
ꯁꯨꯃꯥꯏꯅ ꯇꯧꯒꯦ ꯑꯗꯨ ꯃꯇꯝꯗꯁꯨ ꯀꯣꯔꯣꯅꯥ ꯃꯇꯝꯗꯅꯤꯅꯦ ꯊꯣꯡꯂꯤꯨꯕꯗꯣ ꯃꯇꯝ ꯑꯃ ꯀꯩ ꯇꯧꯗꯣꯏꯅꯣꯁꯨ ꯈꯪꯗꯕꯤ ꯃꯇꯝꯁ ꯄꯪꯉꯥꯡ ꯍꯥꯡꯉ ꯂꯩꯕꯁꯤꯗꯅꯦ ꯑꯩꯈꯣꯏ ꯅꯍꯥꯟꯈꯩꯒꯁꯦ ꯉꯟꯅ ꯉꯟꯅ ꯍꯧꯒꯠꯂꯒ ꯂꯨꯖꯊꯣꯛꯑꯩꯕ ꯂꯨꯖꯊꯣꯛꯑꯒꯥ ꯆꯥꯛꯁꯦ ꯉꯥꯟꯅ- ꯉꯥꯟꯅ ꯊꯣꯡꯗꯨꯅꯤꯕ ꯑꯈꯣꯏ ꯅꯥꯏ ꯍꯣꯏꯗꯤ ꯑꯥ ꯀꯅꯪ ꯇꯧꯗꯔꯗꯤ ꯂꯨꯖꯗꯔꯗꯤ ꯊꯣꯡꯗꯕꯀꯣ ꯂꯩꯩꯁꯥꯕꯤ ꯑꯣꯏꯔꯁꯨ ꯑꯗꯨꯗꯨꯅ ꯏꯕꯥꯅꯤꯃ ꯑꯗꯨꯝ ꯂꯨꯖꯃꯤꯟꯅꯔꯅꯤ ꯑꯗꯨꯒ ꯑꯩꯈꯣꯏꯁꯨ ꯑꯅ ꯊꯣꯡ ꯊꯣꯡꯉꯅꯤ ꯃꯣꯏꯁꯨ ꯃꯥꯅ ꯊꯣꯡꯉꯅꯤ ꯑꯗꯨ ꯀꯣꯔꯣꯅꯥꯁꯦ ꯑꯃꯔꯣꯝꯗ ꯍꯥꯏꯔꯗꯤꯅꯦ ꯍꯥꯏꯗꯤ ꯐꯩꯌꯦꯅ ꯈꯜꯂꯤꯅꯦ ꯃꯥ ꯂꯥꯛꯄꯗ ꯑꯩꯁꯦ ꯆꯥꯛ ꯌꯦꯟꯁꯥꯡ ꯊꯣꯡꯕꯁꯦ ꯐꯅꯌꯥꯝ ꯍꯩꯍꯧꯔꯕꯅꯦ ꯍꯥꯏꯕ ꯑꯩ ꯑꯗꯨꯝ ꯕꯣꯔꯗꯤꯡꯗ ꯂꯩꯔꯛꯄꯒꯤ ꯍꯩꯇꯦꯕ ꯀꯩꯝꯇ ꯑꯗꯣ ꯍꯧꯖꯤꯛ ꯀꯣꯔꯣꯅꯥ ꯃꯇꯝꯗ ꯌꯨꯝꯗ ꯑꯗꯨꯝ ꯂꯩꯔꯕꯅꯤꯅ ꯑꯗꯒꯤ ꯇꯧꯔꯉꯥꯏ ꯊꯕꯛꯁꯨ ꯄꯥꯛꯅ ꯂꯩꯇ꯭ꯔꯦꯗꯅ ꯁ꯭ꯀꯨꯜ ꯍꯥꯏꯕ ꯑꯃ ꯆꯠꯇ꯭ꯔꯦ ꯑꯗꯨꯃꯥꯏꯅ ꯇꯧꯔꯕꯅꯤꯅ ꯑꯗꯨꯗꯅꯦ ꯊꯣꯡꯕꯗ ꯊꯣꯡꯕꯗ ꯍꯩꯈ꯭ꯔꯤꯅꯦ ꯍꯥꯏꯕ ꯑꯩꯁꯦ ꯆꯥꯛ ꯌꯦꯟꯁꯥꯡ ꯊꯣꯡꯕꯁꯦ ꯈꯔ
ꯃꯥꯅꯦ ꯀꯣꯔꯣꯅꯥꯁꯦ ꯀꯥꯟꯅꯗꯤ ꯀꯥꯟꯅꯍꯧꯋꯦ ꯑꯩꯅ ꯀꯣꯔꯣꯅꯥ ꯃꯅꯨꯡꯗ ꯀꯩꯍꯩꯧꯋꯤ ꯍꯥꯏꯔ ꯃꯣꯃꯣ ꯍꯥꯏꯜꯂꯨꯕꯁꯦ ꯍꯥꯏꯗꯤ ꯇꯧꯐꯝ ꯈꯪꯗꯦꯗꯅ ꯑꯗꯨꯗꯗꯤ ꯑꯗꯨꯗꯨꯅ ꯌꯨꯇ꯭ꯌꯨꯕ ꯒꯤ ꯃꯣꯃꯣ ꯍꯣꯡꯧꯕꯁꯨ ꯌꯦꯡꯉꯦ ꯃꯣꯃꯣꯒꯤ ꯁꯦꯞ ꯁꯥꯕ ꯈꯣꯠꯄꯒꯩꯁꯨ ꯂꯩꯔꯦꯀꯣ ꯂꯣꯡꯉꯒ ꯐꯣꯟꯁꯦ ꯌꯦꯡ ꯂꯩꯔꯝꯕꯅꯦꯕ ꯑꯗꯩꯗꯤ ꯑꯩꯈꯣꯏ ꯃꯥꯗ ꯍꯥꯏ ꯄꯨꯡ ꯑꯃ ꯑꯃꯨꯛ ꯍꯧꯖꯤꯛ ꯑꯩ ꯑꯩ ꯍꯩꯅꯤ ꯍꯥꯏꯕꯀꯣ ꯑꯍꯥꯟꯕꯗ ꯑꯗꯨꯝ ꯃꯅꯥ ꯃꯁꯤꯡꯒꯤ ꯍꯥꯟꯅ ꯑꯣꯏꯅ ꯍꯧꯔꯦꯕꯀꯣ ꯑꯗꯨꯗꯩꯗꯤ ꯑꯦ ꯁꯤꯗꯤ ꯍꯥꯎꯋꯤꯅꯦ ꯃꯊꯪ ꯑꯃꯨꯛ ꯍꯧꯕ ꯌꯥꯏ ꯍꯣꯔꯦꯟ ꯑꯃꯨꯛ ꯍꯧꯔꯁꯦ ꯍꯥꯏꯔꯒ ꯃꯃꯥ ꯏꯕꯥꯅꯤꯅꯅꯦ ꯑ ꯑꯣ ꯑꯗꯨꯣ ꯈꯔ ꯂꯧꯍꯧꯔꯑꯦ ꯑꯗꯨꯗꯨꯒ ꯇꯧꯔꯒ ꯍꯧꯔꯦ ꯑꯗꯨꯁꯨ ꯈꯨꯍꯥꯎ ꯑꯃ ꯍꯥꯏꯗꯤ ꯑꯗꯨꯗꯒꯗꯤ ꯑꯩꯅ ꯃꯣꯃꯣꯒꯤ ꯁꯦꯞ ꯁꯦꯝꯕꯗꯣ ꯌꯥꯝ ꯐꯖꯅ ꯇꯥꯒꯦꯕꯀꯣ ꯀꯝ ꯍꯧꯁꯤꯅꯦ ꯇꯥꯛꯑꯣ ꯌꯥꯗ꯭ꯔꯕ ꯑꯩꯅ ꯌꯨꯝꯗ ꯁꯨꯝ ꯆꯥꯅꯤꯡꯉꯀꯥꯟꯗꯒꯨꯝꯕ ꯍꯧꯕꯁꯦ ꯃꯣꯃꯣ ꯁꯦꯠꯁꯦ ꯇꯥꯎꯑꯣ ꯌꯥꯗ꯭ꯔꯦ ꯑꯗꯩꯗꯤ ꯑꯩꯈꯣꯏꯃꯥꯏꯅ ꯑꯗꯨꯀꯥꯟꯗꯗꯤ ꯀꯣꯔꯣꯅꯥ ꯃꯇꯝꯗ ꯌꯥꯝ ꯁꯥꯁꯨ ꯁꯥꯕ ꯃꯇꯝ ꯑꯣꯏꯗꯅ ꯑꯅ ꯃꯃꯥꯅ ꯑ ꯇꯟꯖꯦ ꯇꯥꯛꯂ ꯇꯣꯏꯅꯦ ꯁꯦꯝꯅꯕ ꯇꯟꯗꯣ ꯑꯗꯨꯗꯨꯒꯅꯦ ꯍꯨꯃꯥꯡꯒꯗꯤ ꯁꯤ ꯁꯋꯥꯩ ꯀꯪꯛꯇꯣꯏꯅꯦ ꯏꯃꯥ ꯑꯗꯨꯗꯗꯤ ꯍꯩꯇ꯭ꯔꯤ ꯍꯥꯏꯗꯤ ꯑ ꯑꯍꯥꯟꯕꯁꯨ ꯑꯣꯏꯕꯒꯤꯅꯦ ꯃꯇꯝꯁꯨ ꯈꯨ ꯀꯨꯏ ꯑꯃ ꯅꯨꯡꯊꯤꯤꯟ ꯄꯨꯡ ꯑꯃ ꯑꯗꯨꯋꯥꯏ ꯃꯄꯥꯗꯒꯤ ꯑꯣꯏꯕꯁꯤꯅ ꯇꯧꯕꯁꯤꯅ ꯇꯧꯕꯁꯤꯅ ꯄꯨꯡ ꯅꯨꯃꯤꯠ ꯄꯨꯡ ꯇꯔꯥ ꯇꯥꯔꯦ ꯑꯩ ꯁꯣꯏꯁ ꯁꯤꯗꯣ ꯑꯃꯨꯛ ꯍꯟꯅ ꯆꯥꯕ ꯌꯥꯗꯦ ꯍꯥꯏ ꯈꯜꯂꯦ ꯈꯪꯕ꯭ꯔꯥ ꯑꯗꯣ ꯀꯣꯟꯅ ꯑꯅꯤꯔꯛ ꯁꯨꯕ ꯇꯧꯔꯀꯥꯟꯗꯗꯤꯅꯦ ꯑꯗꯨꯝ ꯀꯩ ꯍꯥꯏꯅꯤ ꯈꯨꯠꯂꯣꯏꯈ꯭ꯔꯕꯒꯤ ꯍꯩꯅ ꯍꯩꯈ꯭ꯔꯕ ꯑꯗꯣ ꯑꯗꯨ ꯑꯣꯏꯔꯦ ꯑꯗꯨꯗꯨꯅ ꯌꯥꯝ ꯊ ꯊꯨꯅ ꯂꯣꯏꯔꯦ ꯑꯗꯨꯃꯥꯏꯅ ꯇꯧꯔ ꯑꯗꯨꯁꯨ ꯍꯩꯍꯧꯔꯦ ꯀꯣꯔꯣꯅꯥ ꯃꯇꯝꯗ
ꯑꯥ ꯑꯩꯈꯣꯏꯁꯨ ꯆꯥꯏꯌꯦ ꯅꯣꯡꯃꯃꯃꯨꯛ ꯍꯧꯔꯒ ꯑꯗꯨꯗꯤ ꯄꯨꯔꯥ ꯁꯦꯞ ꯁꯥꯏꯖꯇꯣ ꯒ꯭ꯌꯥꯟ ꯑꯃꯝ ꯇꯥꯔꯗꯦ ꯔꯥꯏꯁ ꯀꯨꯀꯔꯗꯨꯣ ꯃꯔꯛ ꯂꯣꯟꯁꯤꯜꯂꯒ ꯑꯗꯨꯝ ꯆꯥ ꯈꯪꯕ꯭ꯔꯥ ꯑꯗꯨꯃꯥꯏꯅ ꯆꯥꯏꯌꯦꯕꯀꯣ ꯑꯗꯩꯗꯤ ꯀꯩꯅꯣ ꯇꯧꯋꯦ ꯑꯥ ꯑꯗꯨ ꯅꯨꯃꯤꯠꯇ ꯆꯥꯕꯁꯨ ꯑꯗꯨꯝ ꯍꯥꯎꯋꯦ ꯕ ꯑꯗꯩꯗꯤ ꯌꯦꯟꯁꯦ ꯇꯧꯕꯗ ꯃꯌꯥꯝ ꯂ ꯂꯦꯝꯃꯦꯕ ꯑꯩꯈꯣꯏꯁꯦ ꯋꯥꯁꯤꯜꯂꯛꯑꯕꯗꯣ ꯃꯣꯃꯣ ꯍꯧꯕꯁꯤꯅ ꯍꯦꯟꯅ ꯋꯥꯁꯤꯜꯂꯛꯄꯗꯩꯗꯤꯅꯦ ꯀꯩꯅꯣ ꯇꯧꯔꯦ ꯄꯔꯥꯊꯥ ꯑꯣꯏꯅ ꯑꯣꯟꯄꯤ ꯑꯣꯟꯊꯣꯛꯂꯛꯄꯅꯦꯃꯦ ꯀ ꯀ ꯊꯥꯛ ꯑꯣꯟꯊꯣꯔꯛꯑꯦꯀꯣ ꯑꯗꯨꯏꯗꯨꯒꯅꯦ ꯌꯥꯝ ꯅꯤꯟꯕ꯭ꯔꯥ
ꯑꯥ ꯈꯔꯅꯦꯅꯦ
ꯑꯩ ꯊꯣꯛꯂꯛꯀꯦ ꯑꯗꯨꯗꯨꯒꯅꯦ ꯑꯗꯨ ꯇꯧꯕ ꯂꯣꯏꯔꯦ ꯑꯗꯨ ꯇꯧꯕ ꯂꯣꯏꯔꯒ ꯍꯧꯖꯤꯛꯁꯦ ꯈꯔ ꯂꯩꯔꯒ ꯑꯩꯈꯣꯏ ꯃꯣꯃꯣ ꯑꯃ ꯂꯩꯌꯦꯕ ꯑꯗꯨ ꯃꯣꯃꯣꯁꯤꯗꯤ ꯃꯥꯗꯤ ꯍꯧꯕ ꯂꯥꯛꯄ ꯈꯩꯅ ꯇꯧꯕꯁꯦ ꯌꯥꯝ ꯍꯩꯕ ꯍꯥꯏꯇꯥꯔꯦ ꯃꯥꯅ ꯇꯧꯕ ꯃꯥꯅ ꯐ꯭ꯔꯥꯏ ꯔꯥꯏꯁꯇꯨꯕꯨ ꯇꯧꯔꯁꯨ ꯑꯗꯩꯗꯤ ꯀꯔꯣꯅꯕꯨ ꯇꯧꯔꯁꯨ ꯌꯥꯝ ꯍꯥꯎꯋꯦꯕ ꯑꯗꯣ ꯃꯥꯁꯦ ꯁꯨꯝ ꯄꯥꯈꯪꯁꯨ ꯑꯣꯏꯔꯤꯕ ꯄꯥꯈꯪ ꯑꯔꯤꯕ ꯑꯣꯏꯔꯕꯅꯦꯕ ꯃꯥꯁꯦ ꯑꯗꯨ ꯇꯒ ꯇꯧꯧꯕꯝꯁꯨ ꯈꯪꯗꯕꯤ ꯄꯩꯁꯥꯁꯨ ꯈꯔ ꯄꯥꯏꯕ ꯑꯣꯏꯕ ꯃꯥꯁꯦ ꯑꯗꯨꯗꯨꯒꯤ ꯑꯩꯈꯣꯏꯁꯦ ꯑꯉꯥꯡꯈꯩꯁꯦ ꯃꯥꯅ ꯁꯨꯝ ꯈꯔ ꯋꯥꯝꯁꯤꯜꯂꯒ ꯁꯨꯝ ꯇꯧꯃꯤꯟꯅꯁꯦ ꯈꯣꯠꯃꯤ ꯍꯥꯏꯗꯤ ꯏꯊꯟꯇ ꯆꯥꯕꯗꯤ ꯀꯩꯁꯨ ꯍꯥꯎꯇꯦꯗꯅ ꯑꯗꯨꯗꯨꯅ ꯃꯥꯗꯤ ꯄꯩꯁꯥꯁꯦ ꯁꯤꯖꯤꯟꯅ ꯁꯣꯝꯁꯨ ꯂꯩꯇ꯭ꯔꯦꯗꯅ ꯑꯗꯨꯗꯨꯅꯅꯦ ꯍꯥꯏꯗꯤ ꯏꯃꯨꯡ ꯑꯃ ꯄꯥꯟꯗꯅ ꯈꯣꯠꯇꯅ ꯑꯗꯩꯗꯤ ꯑꯉꯥꯡ ꯑꯃꯗ ꯁꯦꯝꯅꯤ ꯈꯣꯠꯁꯤ ꯀꯩꯝꯇ ꯂꯩꯇ꯭ꯔꯕꯅꯤꯅ ꯃꯥꯁꯦ ꯃꯌꯥꯝꯁꯦ ꯍꯧ ꯍꯧꯔꯒ ꯃꯥꯅ ꯂꯥꯛꯑꯣ ꯁꯦꯝꯁꯦ ꯑꯗꯨ ꯆꯥꯁꯦ ꯑꯗꯨ ꯆꯥꯁꯦꯅ ꯁꯨꯝ ꯇꯧꯗꯣꯏꯅꯦꯕ ꯑꯗ ꯃꯥꯒ ꯃꯣꯃꯣꯁꯦ ꯃꯌꯥꯝ ꯍꯧꯔ ꯍꯧꯔ ꯆꯥꯕꯗꯒꯤꯅꯦ ꯃꯣꯃꯣ ꯁꯥꯕꯁꯦ ꯍꯩꯔꯝꯃꯦꯕꯀꯣ ꯑꯗꯨꯝ ꯀꯩ ꯃꯅꯨꯡꯗꯗꯣ ꯑꯗꯨꯏꯗꯣ ꯈꯪꯗꯦ ꯇꯣꯏ ꯇꯣꯏꯅ ꯆꯥꯏꯕ ꯑꯗꯩꯗꯤ ꯍꯧꯖꯤꯛꯁꯤꯅ ꯑꯩꯅ ꯍꯩꯇ꯭ꯔꯤꯁꯤ ꯑꯩꯅ ꯇꯧꯔꯤꯁꯤꯅꯅꯦ ꯀꯩꯅꯣ ꯊꯪꯕꯁꯦ ꯇꯧꯕ ꯀꯔꯤ ꯑꯁ ꯀꯥꯥꯎꯒꯦꯔꯨꯅ
ꯀꯨꯀꯔꯗ ꯑꯩꯈꯣꯏꯁꯨ ꯑꯍꯥꯟꯕꯗꯅꯦ ꯀꯨꯀꯔꯗ ꯑꯣꯏꯅ ꯍꯥꯞꯄꯒꯅꯦ ꯍꯧꯋꯦꯕꯀꯣ ꯍꯥꯏꯗꯤ ꯃꯥ ꯒꯤ ꯍꯥꯞꯅꯕ ꯎꯝ ꯁꯦꯝꯅꯕ ꯄꯥꯇ꯭ꯔꯗꯣ ꯑꯗꯨꯗꯣ ꯂꯩꯇꯕꯩ
ꯑꯥ ꯉꯥꯏꯈꯣ ꯉꯥꯏꯈꯣ ꯑꯗꯣ ꯉꯥꯏꯈꯣ ꯑꯩꯅꯦ ꯑꯃꯨꯛ ꯑꯃꯨꯛ ꯑꯃꯨꯛ ꯇꯧꯔꯛꯀꯦ ꯅꯪꯒꯤꯅꯦ ꯀꯩꯅꯣꯗꯣ ꯎꯝ ꯁꯤ ꯅꯠꯇꯕ ꯑꯃꯗꯣ
ꯑꯥ
ꯑꯗ ꯇꯧꯔꯀꯦ
ꯍꯣ ꯍꯣꯏ
ꯑꯥ ꯍꯣ ꯍꯣ ꯊꯝꯃꯒꯦ ꯀꯣ
ꯑꯥ ꯑꯥ